ꯇꯥꯏꯌꯦ
ꯅꯨꯡꯉꯥꯏꯔꯤꯕ꯭ꯔꯣ
ꯅꯨꯡꯉꯥꯏꯔꯤꯗ ꯅꯪꯗꯤ
ꯑꯩꯁꯨ ꯅꯨꯡꯉꯥꯏꯔꯤ
ꯅꯪꯁꯦ ꯊꯕꯛ ꯇꯧꯕꯒꯤ ꯃꯥꯜꯂꯦꯗ ꯅꯪꯒꯤ ꯈꯣꯟꯁꯦ꯫
ꯀꯔꯤꯔ ꯀꯔꯤꯔ ꯀꯔꯤ ꯇꯧꯕ꯭ꯔꯥ?
ꯑꯩꯔꯣ ꯑꯣ ꯅꯪꯁꯦ ꯊꯕꯛ ꯇꯧꯕꯒꯤ ꯃꯈꯣꯟꯒꯨꯝꯕꯒꯤ ꯇꯥꯕꯀꯣ
ꯑꯣ ꯑꯗꯨꯗ
ꯆꯨꯝꯃꯤꯀꯣ
ꯅꯠꯇꯦꯍꯦ
ꯆꯨꯝꯃꯤ ꯑꯩ ꯍꯥꯏꯕꯗꯤ꯫
ꯍꯣꯏ ꯄꯣꯠꯆꯩ ꯄꯨꯔꯛ ꯄꯀꯣ ꯍꯧꯖꯤꯛꯅ ꯂꯧꯊꯣꯛꯄ
ꯑ ꯑ ꯑꯗꯨꯗꯤ ꯗꯨꯀꯥꯟꯒꯨꯝꯕ ꯐꯝꯕ꯭ꯔꯣ ꯅꯪꯗꯤ꯫
ꯑꯁ ꯅꯪ ꯍꯩ ꯌꯥꯝ ꯍꯩꯌꯦꯅ꯫
ꯑꯣ ꯆꯨꯝꯕ꯭ꯔꯣ?
ꯎꯝ
ꯑꯗꯨꯅꯤꯕꯥ
ꯃꯤꯒꯤ ꯑ ꯃꯤꯒꯤ ꯗꯨꯀꯥꯟ ꯐꯝꯕ꯫
ꯑꯣ
ꯅꯪꯗꯤ ꯀꯔꯤ ꯇꯧ
ꯌꯦꯟꯁꯥꯡꯁꯦ ꯑꯁ ꯉꯁꯤꯗꯤ ꯇꯨꯝꯂꯒ ꯂꯩꯗ꯫
ꯑꯗꯨꯗꯤ ꯅꯨꯡꯉꯥꯏꯅ ꯍ
ꯅꯨꯡꯉꯥꯏ ꯑꯗꯨꯕꯨ ꯃꯄꯥꯟꯗꯗꯤ ꯁꯥꯃꯟꯕꯒꯤꯀꯣ ꯅꯨꯡꯊꯤꯜꯗꯗꯤ ꯆꯠꯄ ꯑꯗꯨꯒꯤ ꯈꯔꯗꯤ ꯇꯟꯕ ꯍꯥꯏꯕꯗꯤ ꯁꯥꯃꯟꯕꯒꯤꯀꯣ
ꯍꯣꯏ ꯍꯣꯏ ꯑ ꯍꯧꯖꯤꯛ ꯑꯩꯈꯣꯏꯗꯁꯨ ꯁꯥꯏꯌꯦ꯫ ꯑꯗꯨ ꯅꯨꯡꯁꯤꯠ ꯁꯦꯠꯄꯗꯤ ꯁꯦꯠꯄꯒꯤ ꯈꯔꯗꯤ ꯌꯥꯏꯗ
ꯑꯩꯈꯣꯏꯔꯗꯤ ꯅꯨꯡꯁꯤꯠꯇꯨ ꯁꯤꯠꯇꯦ ꯅꯣꯡꯁꯨ ꯆꯨꯗꯦ ꯁꯥꯔ ꯁꯥꯏꯌꯦ
ꯑꯈꯣꯏꯗꯤ ꯑꯈꯣꯏꯗꯗꯤ ꯅꯍꯥꯟꯗꯣ ꯌꯥꯝ ꯅꯣꯡ ꯆꯨꯕꯅꯦ ꯑꯗꯨ ꯉ ꯉꯔꯥꯡ ꯑꯗꯨꯒ ꯉꯁꯤ ꯈꯔ ꯎ ꯅꯧꯁꯥ ꯈꯔ ꯁ ꯊꯣꯛꯑꯦ
ꯑꯣ ꯐꯥꯏꯅꯦ ꯑꯗꯨꯗꯤ ꯆꯤꯡꯗ ꯂꯩꯕ꯭ꯔꯥ ꯅꯪꯗꯤ ꯑꯗꯨꯗꯤ ꯆꯤꯡꯗ ꯂꯩꯕ꯭ꯔꯥ
ꯍꯣꯏ
ꯑꯗꯨꯅꯦ ꯆꯤꯡꯗ ꯂꯩꯕꯁꯤꯒꯤ ꯅꯨꯡꯉꯥꯏꯌꯦ ꯅꯨꯡꯉꯥꯏ ꯍꯥꯏꯕꯈꯛꯅ ꯍꯥꯏꯅꯦ ꯃꯈꯣꯏꯁꯦ ꯑꯩꯗꯤ ꯇꯝꯄꯥꯛꯇ ꯂꯩꯕꯀꯣ ꯑꯗꯨꯒꯤ
ꯎꯝ ꯂꯥꯛꯑꯣꯅ ꯂꯩꯔꯁꯦ ꯎꯝ
ꯍꯥꯏꯗ꯭ꯔꯁꯨ ꯈꯪꯉꯤꯗꯅ ꯂꯥꯛꯄ ꯉꯝ ꯑ ꯂꯥꯛꯄ ꯌꯥꯗꯦ ꯍꯥꯏꯕꯗꯤ ꯍꯥꯏꯔꯁꯨ ꯈꯪꯉꯤꯗꯅ ꯍꯧꯖꯤꯛꯀꯥꯟꯒꯤ ꯀꯔꯤꯔ ꯆꯠꯂꯤꯕꯁꯤꯡꯗꯣꯅ
ꯑꯗꯨ ꯃꯤꯗꯤ ꯆꯠꯅꯔ ꯑ ꯆꯠꯂꯒ ꯂꯩꯗ
ꯑꯁ ꯀꯤꯍꯦ ꯑꯗꯨꯒꯤꯅꯤ
ꯀꯤꯒꯅꯣ
ꯑꯗꯣ ꯍꯣꯏ ꯈꯪꯉꯦ ꯍꯥꯏꯕꯗꯤ ꯑ ꯇꯝꯄꯥꯛꯒꯤ ꯆꯤꯡ ꯀꯥꯒꯗꯧꯕ ꯀꯨꯝꯒꯗꯧꯕ ꯑꯗꯨ ꯆꯠꯂꯦꯕꯀꯣ
ꯎꯝ
ꯑꯗꯨ ꯑꯩꯒꯤ ꯃꯐꯝꯗꯒꯤ ꯑ ꯑꯗꯨꯒꯤ ꯃꯐꯝ ꯌꯧꯗꯕ ꯃꯐꯝꯁꯦ ꯃꯈꯣꯏꯅ ꯑꯃꯨꯛꯀ ꯂꯩꯕ ꯀꯣ ꯑꯗꯨꯒꯤ ꯃꯐꯝꯗꯤ ꯍꯧꯖꯤꯛ ꯐꯥꯎ ꯃꯤꯅ ꯆꯠꯇ꯭ꯔꯤꯕ
ꯑꯥ
ꯑꯗꯨꯒꯤꯅꯤ
ꯑꯣ ꯑꯈꯣꯏ ꯑꯈꯣꯏꯗꯗꯤ ꯆꯠ ꯑ ꯆꯠꯄꯤꯕ ꯌꯥꯝ ꯌꯥꯏꯕꯤꯗ ꯌꯥꯏꯗ ꯑꯈꯣꯏꯗꯗꯤ ꯀꯔꯤꯁꯨ ꯇꯧꯗꯦ ꯑꯗꯨꯒꯤ ꯆꯠꯊꯣꯛ ꯆꯠꯁꯤꯟ ꯑ ꯆꯠꯊꯣꯛ ꯆꯖꯤꯟ ꯀꯔꯤꯁꯨ ꯂꯩꯇꯦ ꯀꯔꯤꯁꯨ ꯕꯦꯔꯥ ꯇꯧꯗꯦ
ꯍꯣꯏ ꯑꯗꯨꯗꯤ ꯇꯝꯄꯥꯛꯀꯨꯝꯕꯗꯤ ꯀꯥꯑꯒ ꯀꯨꯝꯂꯒ ꯑꯃꯨꯛꯀ ꯀꯥꯕ ꯑꯗꯨꯗ ꯀꯩꯁꯨ ꯀꯥꯏꯗꯦꯀꯣ ꯅꯈꯣꯏꯗꯤ ꯑꯗꯨꯗꯤ
ꯍꯣꯏ ꯀꯨꯝꯃꯣꯔꯥ ꯀꯨꯝꯃꯣꯔꯥ ꯉꯥꯏꯔꯝꯒꯦꯔꯥ ꯁꯥꯃꯨ ꯃꯈꯣꯡꯗ
ꯀꯣꯝꯔꯁꯨ ꯃꯗꯨꯒꯤ ꯃꯐꯝ ꯅꯠꯇꯦ ꯑꯩ ꯂꯩꯕ ꯑꯥ ꯂꯥꯞꯄꯒꯤ ꯃꯐꯝꯗꯅꯤ ꯂꯩꯕ
ꯑꯁ ꯑꯗꯨꯗꯤ ꯅꯨꯡꯉꯥꯏꯇꯦꯗ
ꯃꯐꯝꯗꯤ ꯍꯥꯏꯕ ꯌꯥꯗꯕꯀꯣ ꯃꯁꯤꯗ ꯑꯩ ꯋꯥꯆꯞꯀꯨꯝꯕꯗ ꯍꯥꯏꯕꯤꯒꯤ ꯌꯥꯝ ꯁꯥꯃꯟ ꯌꯥꯝ ꯁꯥꯕ ꯑꯗꯨꯒ ꯃꯗꯨꯒꯤ ꯑꯦꯔꯤꯌꯥꯗ ꯌꯥꯝ ꯁꯥꯕ ꯅꯣꯡꯁꯨ ꯆꯨꯗꯕ ꯑꯗꯨꯒꯤ ꯃꯐꯝꯗ ꯫ ꯒꯨꯒꯜꯒꯨꯝꯕꯗ ꯑꯃꯨꯛꯀ ꯁꯔꯁ ꯇꯧꯔꯗꯤ ꯈꯪꯒꯅꯤ ꯫
ꯅꯨꯉꯥꯏꯇ‌ꯦꯗ ꯫ ꯅꯪꯁꯨ ꯏꯪ ꯏꯪ ꯆꯤꯛꯄ ꯃꯐꯝꯗ ꯂꯩꯔꯗꯤ ꯐꯥꯗꯧꯕ ꯫
ꯍꯣꯏ ꯑꯗꯨꯒꯤꯅꯤ ꯑꯩꯁꯨ ꯆꯤꯡꯗ ꯌꯥꯝ ꯆꯠꯅꯤꯡꯕꯅꯦ ꯑꯗꯨ ꯅꯍꯥꯟ ꯗꯦꯗ ꯗ ꯀꯩꯌꯥꯗ ꯑꯩ ꯆꯠꯀ‌ꯦ ꯍꯥꯏꯕ ꯑꯗꯨ ꯃꯇꯝꯗ ꯃꯈꯣꯏꯅ ꯑꯗꯨꯃꯥꯏꯅ ꯆꯠꯄ ꯌꯥꯗꯦ ꯑꯗꯨ ꯑꯗꯥꯅ ꯍꯥꯏ ꯫ ꯃꯥꯏꯒꯨꯝꯕ ꯀꯔꯤ ꯀꯔꯥ ꯇꯧꯔꯀꯣ ꯌꯨꯝꯁꯨ ꯫
ꯅꯪꯅ ꯀꯦ ꯀꯤꯃꯟꯕꯒꯤ ꯑꯣꯏꯔꯝꯅꯦ ꯫
ꯅꯠꯇꯦ ꯅꯠꯇꯦ ꯀꯤꯃꯟꯕꯒꯤ ꯅꯠꯇꯦ ꯍꯥꯏꯕꯗꯤ ꯃꯤꯁꯤꯡꯅ ꯆꯠꯒꯅꯨ ꯍꯥꯏꯕꯀꯣ ꯫ ꯍꯥꯏꯕꯗꯤ ꯑꯥ ꯆꯤꯡꯗꯒꯤ ꯍꯣꯏ ꯆꯤꯡꯗꯒꯤ ꯇꯝꯄꯥꯛꯇ ꯀꯥꯕ ꯑꯗꯨꯒ ꯂꯥꯛꯄ ꯑꯗꯨꯗꯥꯏ ꯍꯧꯖꯤꯛ ꯒꯤ ꯍꯧꯖꯤꯛꯇꯤ ꯈꯔ ꯈꯔ ꯌꯥꯔꯦ ꯍꯥꯏꯕꯀꯣ ꯫ ꯑꯣꯗ‌ꯣ ꯑꯩꯒꯤ ꯂꯩꯕ ꯃꯐꯝꯗꯒꯤ ꯑꯗꯨꯒꯤ ꯐꯝꯗ ꯌꯧꯒꯗꯕꯒꯤ ꯂꯝꯕꯤ ꯀꯔꯤ ꯍꯥꯏꯁꯦ ꯃꯅꯥꯛꯇ ꯍꯥꯏꯕꯁꯥꯏ ꯑꯗꯣ ꯑꯗꯨꯒꯤ ꯃꯐꯝꯗ
ꯑꯣ ꯂꯝꯕꯤꯁꯨ ꯊꯤꯕꯀꯣ ꯫
ꯍꯣꯏ ꯂꯝꯕꯤꯗꯣ ꯃꯗꯨꯒꯤ ꯈꯨꯟꯗꯣ ꯂꯥꯟꯒꯅꯨ ꯫ ꯅꯪꯒꯤ ꯄꯨꯟꯁꯤ ꯃꯥꯡꯒꯅꯤ ꯍꯥꯏꯕꯀꯣ ꯑꯗꯨꯒꯤꯅꯦ ꯫
ꯅꯨꯡꯉꯥꯏꯇꯦꯗ ꯑꯗꯨ ꯑꯣꯏꯔꯗꯤ ꯑꯁ ꯈꯨꯟꯗ ꯂꯩꯕꯁꯨ ꯅꯨꯡꯉꯥꯏꯗ ꯫
ꯑꯗꯨꯒꯤꯅꯤ ꯑꯩꯗꯤ ꯈꯨꯟꯗꯒꯤ ꯑꯥ
ꯎꯝ ꯏꯁꯤꯡ ꯏꯔꯣꯏꯕ ꯆꯠꯂꯣꯅ ꯫ ꯍꯧꯖꯤꯛ ꯁꯥꯔꯤꯉꯩꯗꯗꯤ ꯑꯥ ꯍꯣꯏ ꯫
ꯑꯗꯨꯒꯤ ꯃꯐꯝꯁꯨ ꯂꯩꯔꯤꯅꯦ ꯂꯩ ꯑꯗꯨꯕꯨ ꯏꯁꯤꯡꯁꯦ ꯌꯥꯝ ꯃꯣꯠꯄꯀꯣ ꯫
ꯑꯣ
ꯍꯥꯏꯕꯗꯤ
ꯅꯨꯡꯁꯤꯈ꯭ꯔ‌ꯦꯗ
ꯍꯣꯏ ꯏꯁꯤꯡ ꯏꯁꯤꯡ ꯃꯣꯠꯂ‌ꯦ ꯍꯥꯏꯕꯗꯤ ꯃꯤꯁꯤꯡꯅ ꯄꯣꯠ ꯆꯩ ꯀꯨꯝꯕ ꯑꯗꯨꯒ ꯌꯨꯝꯒꯤ ꯄꯣꯠꯆꯩ ꯒꯨꯝꯕꯒ ꯍꯣꯏ ꯑꯃꯁꯤꯒꯤ ꯏꯁꯤꯡꯗ ꯃꯈꯣꯏꯅ ꯀꯔꯤꯍꯥꯏꯁꯤꯔ ꯍꯣꯏ ꯍꯣꯏ ꯑꯗꯨꯒ ꯃꯈꯣꯏꯅ ꯗꯁꯕꯤꯟꯒꯨꯝꯕ ꯂꯩ ꯑꯗꯨꯕꯨ ꯅꯨꯡꯗꯥꯡꯒꯨꯝꯕꯗꯀꯣ ꯑꯗꯨꯒ ꯃꯈꯣꯏꯅ ꯂꯥꯛꯑꯒ ꯍꯨꯟꯗꯣꯛꯄ ꯑꯗꯨꯒꯤꯅꯦꯕ ꯫
ꯎꯝ ꯁꯤꯁ‌ꯦ ꯅꯨꯡꯉꯥꯏꯇꯦ ꯫
ꯍꯣꯏ ꯑꯗꯨꯒꯤꯅꯦ ꯫
ꯈꯣꯏꯒꯤ ꯏꯁꯤꯡ ꯊꯛꯅꯤꯡꯉꯥꯏꯁꯨ ꯈꯔ ꯀꯤꯕꯅꯦ ꯑꯗꯨꯒꯨꯝꯕꯗꯗꯤ ꯊꯛꯅꯤꯡꯗꯕꯀꯣ ꯫
ꯍ‌ꯣꯏ
ꯑꯃꯣꯠꯄ ꯊꯝꯐꯝ ꯊꯝꯕ ꯏꯁꯤꯡꯗꯨꯗꯤ ꯈꯔ ꯇꯟꯕ ꯂꯣꯛꯀꯤ ꯏꯁꯤꯡ ꯈꯣꯏꯗꯨ ꯎꯝ
ꯑꯗꯨꯕꯨ ꯆꯤꯡꯗ ꯂꯩꯔꯗꯤꯀꯣ
ꯎꯝ
ꯏꯁꯤꯡꯁꯨ ꯌꯥꯝꯅ ꯀ꯭ꯔꯤ ꯍꯥꯏꯁꯤꯔ ꯀ꯭ꯂꯤꯟ ꯑꯣꯏꯕꯀꯣ ꯫
ꯑꯥ ꯁꯦꯡꯕ
ꯍꯣꯏ ꯍꯣꯏ ꯑꯗꯨ ꯑꯃꯨꯛꯀ ꯀꯥꯎꯈ꯭ꯔꯕ
ꯑ ꯑꯗꯨ ꯉꯥ ꯐꯥꯕ ꯆꯠꯂꯣꯅ ꯃꯣꯠꯂꯗꯤ
ꯃꯣꯠ ꯃꯣꯠꯂꯦ ꯍꯥꯏꯕꯗꯤ ꯏꯁꯤꯡ ꯆꯥꯎꯔꯒ ꯃꯣꯏꯠꯄꯥꯛꯒꯨꯝ ꯅꯠꯇꯦꯕꯀꯣ
ꯑꯣ
ꯏꯁꯤꯡꯒꯤ ꯃꯆꯨꯁꯦ ꯌꯥꯝ ꯉꯥꯡꯉꯦ ꯑꯗꯨꯕꯨ ꯃꯈꯣꯏꯅ ꯗꯁꯕꯤꯟꯒꯨꯝꯕ ꯑꯃꯣꯠ ꯑꯃꯣꯞꯄꯒꯨꯝꯕ ꯃ ꯍꯨꯟꯗꯣꯛꯄꯗꯣ ꯑꯗꯨꯒꯤ ꯍꯣꯏ ꯏꯁꯤꯡꯗꯨ ꯌꯥꯝ ꯆꯥꯎꯋꯦ ꯃꯥꯅ ꯃꯈꯣꯏꯅ ꯂꯥꯛꯄꯗ ꯑꯣ ꯊꯥꯒꯤ ꯂꯥꯛꯄꯅꯦꯕꯀꯣ ꯉꯥꯡ ꯉꯥꯏꯍꯪ ꯑꯩꯈꯣꯏꯒꯤ ꯂꯩꯐꯝ ꯃꯅꯥꯗ ꯂꯥꯛꯑꯒ ꯑꯃꯨꯛꯒ ꯃꯈꯥ ꯑꯃꯨꯛꯒ ꯆꯥꯈ꯭ꯔꯦ ꯑꯗꯨꯕꯨ ꯃꯗꯨ ꯒꯤ ꯃꯊꯥꯛꯇꯒꯤ ꯂꯩꯕ ꯃꯐꯝ ꯃꯤꯁꯤꯡꯗꯨꯅ ꯑꯃꯨꯛꯀ ꯗꯁꯕꯤꯟ ꯀꯨꯝꯕ ꯑꯃꯨꯛꯀ ꯑꯗꯨꯒꯤ ꯀꯔꯤ ꯍꯥꯏꯁꯦꯔ ꯏꯁꯤꯡꯗ ꯃꯈꯣꯏꯅ ꯀꯔꯤ ꯍꯥꯏꯁꯤꯔ ꯊꯝꯂꯝꯕꯀꯣ ꯑꯗꯨꯒꯤ
ꯍꯣꯏ
ꯑꯗꯨꯒꯤꯅꯦ ꯅꯪꯒꯤ ꯗꯨꯀꯥꯟꯗꯤ ꯀꯁ ꯍꯣꯏ ꯅꯪꯒꯤ ꯗꯨꯀꯥꯟꯗꯩ ꯀꯁꯇꯃꯔ ꯂꯩꯕ꯭ꯔꯣ
ꯂꯩꯇꯦꯗ
ꯑꯩ ꯂꯥꯛꯄꯤꯌꯨꯔꯣ
ꯂꯥꯛꯑꯣ ꯂꯥꯛꯑꯣ
ꯂꯥꯛꯑꯣ ꯂꯦꯝꯒꯨꯝꯕ ꯀ꯭ꯔꯤ ꯂꯩꯌꯦ ꯅꯪ ꯅꯨꯡꯗꯥꯡꯗ ꯊꯥꯅꯤꯡꯉꯥꯏꯀꯣ
ꯕꯥꯀꯤꯗ ꯂꯧꯒꯦ
ꯍꯣꯏ ꯄꯤꯒꯦ ꯂꯥꯛꯑꯣ
ꯕꯛꯀꯤꯗ ꯂꯧꯒꯦ ꯀꯔꯤ ꯀꯔꯤ ꯄꯣꯏ ꯌꯦꯛꯂꯤꯅꯣ ꯍꯥꯏꯕꯗꯤ
ꯂꯦꯝꯒꯨꯝꯕ ꯋꯥꯁꯤꯡ ꯃꯦꯆꯤꯟꯒꯨꯝꯕ ꯀꯔꯤꯅꯣ ꯑꯗꯨꯝ ꯌꯨꯝꯒꯤ ꯄꯣꯠꯆ ꯆꯩ ꯉꯥꯛꯇꯅꯤꯗ
ꯑꯗꯨꯗꯤ ꯄꯩꯁꯥ ꯄꯥꯏꯕ ꯃꯤꯁꯤꯡꯗꯤ ꯍꯤ
ꯄꯩꯁꯥ ꯄꯥꯏꯗꯦꯗ
ꯑꯗꯨ ꯃꯤ ꯍꯥꯏꯕꯗꯤ ꯍꯧꯖꯤꯛꯀꯥꯟ ꯀꯔꯤ ꯍꯥꯏꯁꯤꯔ ꯑꯗꯨꯒꯤ ꯁꯤꯖꯟꯅꯦꯀꯣ ꯃꯤ ꯀꯁꯇꯃꯔꯅ ꯌꯥꯝꯕꯅꯤꯗ
ꯌꯥꯝꯗꯦ ꯍꯥꯏꯕꯗꯤ ꯇꯣꯂꯣꯞꯁꯨ ꯐꯪꯗꯕꯅꯤꯅꯀꯣ
ꯑꯣ ꯑꯣ ꯍꯣꯏ ꯆꯤꯡꯗ ꯂꯩꯑꯗꯤꯀꯣ ꯁꯨꯃꯥꯏꯅ ꯇꯧꯕꯅꯤꯗ ꯇꯝꯄꯥꯛꯀꯨꯝꯕꯗꯤ ꯑꯃꯨꯛꯀ ꯌꯥꯝ ꯁꯥꯒꯅꯤ ꯑꯗꯨꯕꯨ ꯆꯤꯡꯗꯒꯨꯝꯕ ꯂꯩꯔꯗꯤꯀꯣ
ꯎꯝ ꯍꯧꯖꯤꯛꯀꯤꯗꯤ ꯑꯩꯈꯣꯏꯒꯤꯗꯤ ꯎꯝ ꯅꯨꯃꯤꯠ ꯅꯨꯃꯤꯠ ꯅꯨꯃꯤꯠ ꯅꯨꯃꯤꯠꯀꯤ ꯗꯔꯀꯥꯔ ꯂꯩꯕ ꯄꯣꯠ ꯆꯩ‌ ꯅꯠꯇꯕꯅꯤꯅꯀꯣ ꯍꯦꯛꯇ ꯑꯥ ꯑꯃꯔꯛ ꯂꯧꯕꯤꯔꯗꯤ ꯑꯗꯨꯝ ꯀꯨꯏꯅ ꯆꯠꯂꯦꯅ ꯑꯗꯨ ꯑꯣꯏꯕꯒꯤ ꯈꯔ ꯇꯞꯄꯦ
ꯑꯗꯨꯒ ꯑꯅꯤ ꯑꯍꯨꯝ ꯍꯣꯏ ꯍꯣꯏ ꯍꯣꯏ ꯑꯗꯣ ꯄꯣꯠ ꯆꯩꯩ ꯑꯃꯗꯣ ꯄꯩꯁꯥ ꯌꯥꯝ ꯇꯥꯡꯕꯀꯣ
ꯅꯠꯇꯦ ꯎꯝ ꯏꯔꯝꯕ ꯄ꯭ꯔꯥꯏꯖ ꯏꯔꯝꯕꯒꯤ ꯃꯃꯜꯗꯨꯗꯅ ꯎꯝ ꯀꯩꯅꯣ ꯇꯧꯕꯅꯦ ꯑꯩꯈꯣꯏꯒꯤꯗꯣ ꯇꯥꯕꯅꯦ ꯑꯥ
ꯑꯣ ꯌꯥꯝ ꯐꯖꯔꯦ ꯑꯗꯨꯗꯤ
ꯄꯤꯅꯤ ꯍꯣꯏ
ꯅꯣꯡꯃꯥ ꯂꯥꯛꯀꯦ ꯑꯩ
ꯎꯝ ꯑꯩꯒꯤ ꯑꯩꯒꯤ ꯄꯣꯠ ꯆꯩꯗꯣ ꯅꯪꯁꯨ ꯄꯥꯏꯔꯝꯒꯅꯤꯗ
ꯈꯪꯗꯦꯀꯣ
ꯁꯣꯂꯔꯒꯤ ꯂꯦꯝ ꯎꯝ ꯌꯦꯂꯣꯗꯨ ꯎꯝ ꯅꯣꯏ ꯈꯨꯨꯟꯗꯁꯨ ꯂꯩꯔꯝꯅꯤ
ꯑ ꯑꯗꯨ ꯅꯪ ꯌꯣꯟꯕꯔꯣ
ꯍꯣꯏ ꯅꯣꯏ ꯅꯣꯏ ꯈꯨꯟꯒꯤ ꯃꯤꯁꯨ ꯑꯥ ꯅꯣꯏ ꯈꯨꯟꯒꯤ ꯃꯤꯁꯤꯡꯁꯨ ꯂꯧꯕꯅꯦ ꯑꯗꯨꯒꯤ ꯈꯪꯉꯦꯕ
ꯄꯥꯏꯌꯦ ꯄꯥꯏꯌꯦ ꯑꯩ ꯑꯩ ꯍꯧꯖꯤꯛꯇꯤ ꯄꯥꯏꯗ꯭ꯔꯦꯀꯣ ꯑꯗꯨꯒ ꯌꯨꯝꯗ ꯂꯩꯕ ꯂꯩꯕ ꯃꯇꯝꯗꯀꯣ
ꯎꯝ
ꯍꯥꯏꯕꯗꯤ ꯌꯨꯝꯗ ꯂꯩꯕ ꯃꯇꯝꯗꯤ ꯍꯧꯖꯤꯛ ꯅꯨꯡꯁꯥ ꯁꯥꯕ ꯃꯇꯝꯗ ꯑꯃꯨꯛꯀ ꯆꯥꯔꯖ ꯇꯧꯒꯅꯤ ꯑꯗꯨꯒ ꯅꯨꯡꯗꯥꯡꯗꯀꯣ ꯃꯗꯨ ꯄꯥꯏꯔꯒ ꯑꯗꯨꯒ ꯅꯨꯡꯗꯥꯡꯗꯣ ꯑꯗꯨ ꯂꯦꯝꯗꯣ ꯄꯥꯏꯔꯒ ꯍꯪꯉꯣꯏꯒꯨꯝꯕꯗ ꯂꯧꯕ ꯆꯠꯄꯒꯣ ꯂꯧꯒꯨꯝꯕꯗ ꯂꯝꯕꯤꯒꯨꯝꯕꯗ
ꯑꯗꯨ ꯄꯥꯏꯕ ꯌꯥꯝ ꯅꯨꯡꯉꯥꯏꯕꯅꯦ ꯑꯗꯨꯒ ꯊꯥ ꯊꯥ ꯊꯥꯁꯨ ꯌꯥꯝꯅ ꯆꯠꯄꯒꯤꯀꯣ
ꯑꯗꯨꯅꯦ
ꯈꯥꯡꯁꯨ ꯈꯥꯡꯕ ꯑꯗꯨꯒꯤ
ꯍꯣꯏ
ꯌꯥꯝ ꯐꯥꯕ ꯄꯣꯠꯅꯦ ꯑꯗꯣ ꯑꯩꯅ ꯌꯣꯟꯕꯒꯤꯔ ꯑꯩꯅ ꯌꯣꯟꯕꯒꯤꯔ ꯌꯥꯝ ꯐꯕ ꯄꯣꯠꯅꯤ
ꯅꯠꯇꯦꯅꯦ ꯌꯥꯝ ꯌꯥꯝ ꯐꯥꯏ ꯐꯥꯏ
ꯎꯝ ꯑꯩꯅ ꯑꯩꯗꯤ ꯐꯠꯇ꯭ꯔꯗꯤ ꯑꯁ ꯂꯧꯒꯅꯨꯗ ꯍꯥꯏꯅ ꯁꯨꯃꯥꯏꯅ ꯍꯥꯏꯕꯒꯤ ꯅꯪꯗꯤ ꯑꯁ ꯀꯔꯤꯒꯤꯔꯥ ꯃꯤ ꯄꯣꯠ ꯂꯧꯅꯤꯡꯉꯥꯏꯗꯣ ꯃꯤ ꯑꯇꯣꯞꯄꯗꯤ ꯐꯩꯌꯦ ꯐꯩꯌꯦ ꯐꯩꯌꯦꯅ ꯁꯨꯃꯥꯏꯅ ꯇꯧꯕꯅꯤ ꯅꯪ ꯄꯣꯠ ꯆꯩ ꯌꯣꯟꯕ ꯍꯩꯇꯦ
ꯑꯩꯔꯣ
ꯑꯩꯕꯨꯅꯦ ꯑꯩꯕꯨ ꯃꯤꯅꯀꯣ ꯁꯨꯃꯥꯏꯅ ꯍꯥꯏꯕ
ꯑꯣ ꯑꯣ ꯈꯪꯗꯦꯗ ꯑꯩꯁꯨ
ꯐꯖꯗ ꯎꯝ ꯑꯥ ꯐꯖꯗꯕ ꯄꯣꯠꯇꯣ ꯐꯖꯩꯌꯦ ꯍꯥꯏꯔꯒ ꯃꯤꯅ ꯄꯥꯏꯕ ꯀꯥꯟꯗ ꯅꯨꯡꯉꯥꯏꯇ꯭ꯔꯗꯤ ꯑꯩꯈꯣꯏꯁꯨ ꯄꯨꯛꯅꯤꯡꯗꯣ ꯅꯨꯡꯉꯥꯏꯇꯦꯅ
ꯑꯗꯨꯅꯦ ꯆꯨꯝꯃꯦ ꯑꯗꯨꯅꯦ ꯑꯗꯨꯗꯣ ꯑꯣꯅꯦꯁꯇꯤ ꯍꯥꯏꯕꯗꯨ ꯑꯗꯨꯅꯦꯕ ꯃꯗꯨꯗꯒꯤ ꯍꯦꯟꯅ ꯐꯕꯅꯤ
ꯎꯝ
ꯑꯗꯨꯅꯦ
ꯍꯧꯖꯤꯛꯇꯤ ꯍꯣꯏ ꯍꯧꯖꯤꯛꯇꯤ ꯀꯔꯤ ꯇꯧꯔꯒ ꯂꯩꯕ꯭ꯔꯥ
ꯍꯧꯖꯤꯛꯅ ꯇꯨꯝꯃꯒ ꯂꯩꯌꯦꯗ ꯅꯦꯠꯋꯥꯛ ꯐꯥꯕ ꯃꯐꯝꯗ ꯆꯠꯂꯒꯀꯣ